ꯇꯥꯏ꯫ ꯁꯦꯡꯅ ꯇꯥꯕ꯭ꯔꯣ꯫ ꯑ ꯁꯦꯡꯅ ꯇꯥꯔꯦ꯫ ꯉꯥꯏꯗꯩ ꯐꯣꯟ ꯇꯧꯔꯛꯄ ꯌꯥꯗ꯭ꯔꯤꯔꯣ ꯎꯝ꯫ ꯐꯣꯟ ꯇꯧꯒꯦꯗ ꯃꯌꯥꯝꯂꯛ ꯇꯧꯕꯅꯦ ꯑꯗꯨꯗꯨꯒ ꯑꯗꯨꯝ ꯐꯪꯗꯗꯅ ꯂꯩꯔꯕ꯫ ꯑꯇꯣꯞꯄ ꯃꯤꯅꯁꯨ ꯇꯧꯁꯤꯜꯂꯛꯄꯒꯤ ꯑꯩꯗꯣ ꯀꯩꯅꯣ ꯂꯩꯕ ꯃꯥꯜꯂꯦ ꯕꯤꯖꯤ ꯂꯩꯕ ꯃꯥꯜꯂꯦ ꯅꯠꯇ꯭ꯔꯒꯅꯅꯦ ꯑꯩꯒꯤꯁꯦ ꯑꯩ ꯐꯣꯟꯁꯦ ꯑꯃꯨꯛꯃꯨꯛ ꯕꯦꯔꯥ ꯇꯧꯋꯦꯕ ꯃꯊꯟꯗꯅꯦ ꯑꯗꯨꯝ ꯁ꯭ꯋꯤꯁ ꯑꯣꯐ ꯇꯥꯔꯝꯕꯁꯨ ꯌꯥꯎꯋꯦꯕ꯫
ꯑꯗꯨꯗꯨꯒꯤꯁꯨ ꯃꯥꯜꯂꯤ ꯇꯧꯔꯤꯁꯦ꯫
ꯍꯣꯏ ꯑꯗꯨꯏ ꯑꯣꯏꯔꯝꯕꯁꯨ ꯌꯥꯏ ꯑꯩꯁꯨ ꯉꯔꯥꯡ ꯅꯍꯥꯟ ꯐꯣꯟ ꯌꯥꯗꯕꯒꯤ ꯁꯦꯝꯍꯜꯂꯨꯏꯅꯦ ꯑꯃꯨꯛ꯫ ꯑꯗꯨꯒꯤꯔꯁꯨ ꯈꯜꯂꯨꯕ ꯑꯩꯅ ꯑꯩ ꯌꯥꯗꯕꯗꯨ꯫
ꯅꯪꯒꯤꯅ ꯀꯔꯤ ꯌꯥꯗꯕꯒꯤ ꯁꯦꯝꯃꯜꯂꯨꯔꯤꯅꯣ ꯐꯣꯟꯗꯣ꯫
ꯑꯩꯒꯤꯁꯦ ꯑ ꯁꯥꯎꯟꯗꯣ ꯅꯨꯡꯉꯥꯏꯇꯕ꯫ ꯑꯗꯨꯗꯨꯒꯤ ꯂꯩꯈꯠꯂꯗ ꯇꯧꯕꯗꯣ ꯌꯥꯗꯕꯒꯤ ꯌꯦꯡꯍꯜꯂꯨꯔꯦ ꯑꯗꯨꯀꯥꯟꯗ ꯃꫭꯏꯅ ꯁꯤꯟꯕꯤꯔꯛꯑꯦ ꯑꯃ ꯁꯦꯝꯃꯒ ꯄꯤꯔꯛꯑꯦ ꯑꯗꯩ ꯑꯃꯨꯛ ꯌꯥꯔꯕ ꯌꯥꯔ ꯃꯇꯨꯡꯁꯤꯗ ꯑꯃꯨꯛ꯫ ꯅꯨꯡꯗꯥꯥꯡꯗꯨꯗ ꯑꯃꯨꯛ ꯏꯁꯤꯡꯗ ꯑꯃꯨꯛ ꯇꯥꯁꯜꯂꯦꯅꯦ ꯑꯗꯒꯤꯗꯤ꯫ ꯑꯃꯨꯛ ꯅꯨꯡꯉꯥꯏꯇ꯭ꯔꯕ ꯑꯗꯨꯒꯤ ꯈꯔ ꯅꯨꯡꯉꯥꯏꯇ꯭ꯔꯕꯅꯦꯕ ꯆꯞꯄꯦꯕ ꯑꯗꯨꯒꯤ ꯑꯩ ꯑꯗꯨꯃꯥꯏꯅ ꯇꯧꯕꯗꯨꯒꯤ ꯌꯥꯗ꯭ꯔꯤꯔꯥ ꯑꯃꯨꯛ ꯈꯜꯂꯨꯕ ꯑꯩꯅ꯫ ꯗꯁꯥꯅꯤꯅꯦ ꯇꯧꯔꯤꯁꯦ ꯑꯗꯨꯗꯤ ꯇꯧꯔꯤꯁꯦ ꯑꯗꯨꯗꯤ ꯅꯪꯗꯤ ꯌꯥꯗꯕꯒꯤꯁꯦ ꯃꯨꯔꯤꯉꯩꯗꯨꯗꯣ ꯑꯃꯨꯛ ꯏꯁꯤꯡꯗ ꯇꯥꯁꯤꯜꯂꯗꯤ ꯌꯥꯗꯕꯩ ꯃꯊꯛꯇ ꯑꯃꯨꯛ ꯌꯥꯗꯕꯅꯦ ꯇꯧꯔꯤꯁꯦ ꯅꯪꯒꯤꯗꯨꯒ ꯃꯥꯟꯅꯅ ꯑꯩꯒꯤꯁꯤꯁꯨꯅꯦ ꯑꯗꯨꯃꯥꯏꯅ ꯐꯣꯟꯁꯦ ꯑꯃꯨꯛꯈꯛ ꯌꯥꯔꯨ꯫ ꯑꯩꯁꯤ ꯐꯣꯟꯁꯤꯅꯅꯦ ꯑꯩ ꯆꯥꯔꯖ ꯊꯤꯟꯖꯤꯟꯐꯝꯁꯦ ꯄꯥꯗꯔꯛꯑꯦꯅ ꯇꯧꯕ ꯃꯣꯏ ꯃꯈꯣꯡꯗꯣ ꯃꯈꯣꯡꯗꯣ ꯄꯥꯊꯔꯛꯑꯦꯅ ꯇꯧꯕꯗꯤ ꯑꯩꯁꯤ ꯁꯤꯜꯍꯜꯂꯨꯕ ꯁꯤꯜꯍꯜꯂꯨꯕꯗꯨꯗꯨꯅ ꯃꯣꯏꯒꯤ ꯑꯁꯦꯡꯕ ꯃꯁꯥꯒꯤ ꯑꯁꯦꯡꯕ ꯑꯣꯔꯤꯖꯤꯅꯦꯜꯗꯨ ꯅꯠꯇꯕ꯫
ꯃꯣꯏꯅ ꯑꯇꯣꯞꯄ ꯑꯣꯔꯤꯖꯤꯅꯦꯜ ꯅꯠꯇꯕ ꯑꯩꯈꯣꯏ ꯃꯣꯏꯅ ꯃꯣꯏꯅ ꯅꯀꯂꯤ ꯍꯥꯏꯗꯣꯏꯔꯥ ꯑꯗꯨꯃꯥꯏꯅ ꯑꯃ ꯗꯨꯄ꯭ꯂꯤꯀꯦꯠ ꯑꯃ ꯍꯥꯞꯄꯛꯄꯗꯒꯤꯅꯤ ꯑꯩꯒꯤꯁꯨ ꯐꯣꯟꯁꯨ ꯋꯥꯔꯤ ꯁꯥꯟꯅꯕ ꯈꯣꯔꯣꯛ ꯈꯣꯔꯣꯛ ꯈꯣꯔꯣꯛ ꯈꯣꯔꯣꯛ ꯈꯣꯠꯂꯒꯅꯦ ꯑꯗꯨꯃꯥꯏꯅ ꯇꯧꯔꯒ ꯇꯧꯕꯗꯩꯅꯦ ꯐꯣꯟꯗꯣ ꯍꯧꯖꯤꯛ ꯌꯥꯗꯗꯅ ꯑꯅꯧꯕ ꯂꯩꯔꯤꯅꯦ ꯇꯧꯔꯤꯁꯦ ꯄꯨꯔꯥ ꯕꯦꯔꯥꯅꯦ ꯇꯧꯔꯤꯁꯦ ꯑꯗꯨꯗꯤ ꯅꯪ ꯐꯣꯟ ꯌꯥꯗ꯭ꯔꯗꯤ ꯌꯥꯝ ꯅꯨꯡꯉꯥꯏꯔꯝꯃꯔꯣꯏ ꯎꯝ ꯅꯨꯡꯉꯥꯏꯇꯦ ꯑꯗꯨꯗꯨꯅ ꯐꯣꯟꯗꯣ ꯑꯩꯒꯤꯁꯨ ꯆꯥꯔꯖꯔꯗꯨꯁꯨ ꯑꯃꯨꯛ ꯆꯥꯔꯖꯔꯗ ꯅꯠꯇ꯭ꯔꯒ ꯐꯣꯟ ꯃꯁꯥꯗ ꯌꯥꯗ꯭ꯔꯤꯔꯁꯨ ꯈꯪꯗ꯭ꯔꯕ ꯑꯃꯨꯛ ꯑꯃꯨꯛ ꯆꯪ ꯑꯃꯨꯛ ꯆꯪꯗ ꯑꯃꯨꯛ ꯆꯪ ꯇꯧꯔꯦꯕ ꯉꯔꯥꯡ ꯅꯍꯥꯟꯗꯒꯤ ꯑꯗꯨꯝ ꯅꯍꯥꯟ ꯇꯥꯁꯜꯂꯨꯕ ꯅꯨꯃꯤꯠꯇꯨꯗꯒꯤ ꯅꯨꯡꯉꯥꯏꯇ꯭ꯔꯦꯕ ꯐꯣꯟꯁꯦ ꯑꯗꯨꯅ ꯑꯃꯗꯤ ꯂꯩꯅꯤꯡꯉ ꯕꯅꯦ ꯑꯗꯣ ꯄꯩꯁꯥ ꯂꯩꯇꯕꯒꯤ ꯃꯊꯥ ꯁꯥꯔꯤ
ꯂꯩꯔꯨꯒꯤꯅꯨꯗ ꯑꯗꯨꯝ ꯁꯦꯝꯃ ꯁꯦꯝꯃꯒ ꯄꯥꯏꯕ ꯌꯥꯕ꯭ꯔꯥ ꯌꯦꯡꯒꯣꯗ ꯍꯥꯏꯗꯤ ꯑꯅꯧꯕ ꯑꯃ ꯂꯩꯕ ꯍꯥꯏꯁꯤꯗꯤ ꯅꯪꯒꯤ ꯍꯥꯟꯅꯩ ꯐꯣꯟꯗꯣ ꯑꯗꯨꯝ ꯑꯔꯦꯝꯕ ꯇꯥꯈ꯭ꯔꯅꯤ ꯌꯥꯗ꯭ꯔꯦ ꯈꯪꯉꯀꯥꯟꯗꯅꯦ ꯑꯅꯧꯕ ꯑꯃ ꯑꯣꯏꯅ ꯂꯩꯌꯣ ꯇꯧꯔꯤꯗꯣ ꯅꯪꯒꯤ ꯐꯣꯟꯗꯨ ꯆꯍꯤ ꯀꯌꯥ ꯁꯨꯔꯒꯦ
ꯑꯩꯒꯤ ꯐꯣꯟꯁꯦ ꯆꯍꯤ ꯃꯉꯥꯃꯨꯛ ꯁꯨꯔꯕ ꯃꯥꯜꯂꯦ ꯇꯔꯨꯛ ꯆꯪꯉꯛꯄ ꯑꯗꯨꯃꯥꯏꯅ ꯑꯣꯏꯗꯣꯏꯅꯦ ꯑꯩꯅ ꯊꯥꯏꯅ ꯑꯦꯂꯚꯦꯟ ꯀꯥꯕ ꯍꯧꯔꯛ ꯄꯗ ꯂꯩꯕꯅꯦꯕ ꯇꯦꯟ ꯂꯣꯏꯔꯛꯄꯩꯗꯨꯗ ꯑꯗꯨꯏꯗꯨꯒ ꯑꯗꯨ ꯃꯔꯛꯇ ꯑꯗꯨꯝ ꯌꯥꯗꯕ ꯍꯧꯕ ꯌꯥꯗꯕ ꯍꯧꯕꯁꯦ ꯈꯔ ꯌꯥꯝꯃꯦꯕ ꯍꯧꯔꯛꯄ ꯑꯗꯨꯏꯗꯤ ꯑꯗꯨꯝ ꯑꯩꯅ ꯁꯦꯝꯃ ꯁꯦꯝꯃꯒꯕꯨꯗꯤ ꯄꯥꯏꯔꯤ
ꯅꯪꯒꯤ ꯐꯣꯟꯗꯨꯗꯤ ꯑꯣꯃꯣꯔ ꯑꯣꯏꯔꯦꯗ ꯀꯥꯏꯗꯒꯤ ꯆꯍꯤ ꯃꯉꯥ ꯍꯦꯟꯅ ꯄꯥꯏꯔꯗꯤ ꯆꯍꯤ ꯇꯔꯨꯛ ꯁꯨꯔꯛꯑꯗꯤ ꯀꯨꯏꯃꯜꯂꯛꯑꯦꯗ ꯃꯥꯁꯨ ꯍꯅꯨꯔꯛꯑꯦ ꯑꯩꯅ ꯍꯥꯏꯁꯤ ꯑꯣꯃꯣꯔ ꯑꯣꯏꯔꯦ ꯍꯥꯏꯔꯤꯁꯦ ꯑꯩꯒꯤ ꯐꯣꯟ ꯌꯥꯗꯦ ꯍꯥꯏꯔꯤꯗꯨ ꯐꯥꯎꯕ ꯑꯩꯗꯤ ꯆꯍꯤ ꯃꯔꯤ ꯑꯗꯨꯃꯥꯏꯅ ꯄꯥꯏꯔꯝꯕꯅꯤ ꯆꯍꯤ ꯃꯔꯤꯃꯨꯛ ꯄꯥꯏꯕꯗꯒꯤ ꯑꯩꯗꯤ ꯀꯨꯏꯃꯜꯂꯦꯅ ꯈꯜꯂꯒ ꯑꯩꯗꯣ ꯁꯦꯝꯅꯕ ꯁꯦꯝꯃꯒ ꯄꯥꯏꯅꯕꯗꯤ ꯍꯣꯠꯅꯈꯤꯕꯅꯤ ꯑꯩ ꯐꯣꯟꯗꯣ ꯂꯩꯕꯗꯁꯨ ꯑꯩꯅ ꯄꯩꯁꯥꯒ ꯇꯨꯡꯁꯤꯟꯖꯔꯒ ꯌꯥꯝ ꯍꯥꯏꯗꯤ ꯑꯩꯅ ꯆꯦꯛꯁꯤꯟꯅ ꯂꯩꯖꯒꯤꯕꯅꯦꯕ ꯑꯗꯨꯏ ꯐꯣꯟꯗꯣ ꯃꯃꯜꯁꯨ ꯈꯔ ꯌꯥꯝꯕ ꯑꯣꯏꯕ ꯑꯗꯨꯏꯗꯨꯒꯤ ꯑꯩꯅ ꯌꯥꯝ ꯄꯥꯝꯅ ꯂꯩꯖꯈꯤꯕꯅꯦꯕ ꯑꯗꯨꯒꯗꯤ ꯌꯥꯔꯛꯇꯕꯁꯨ ꯊꯋꯥꯏꯁꯨ ꯅꯨꯡꯉꯥꯏꯇ꯭ꯔꯦ ꯌꯥꯗ꯭ꯔꯗꯤ ꯁꯦꯝꯃꯒ ꯄꯥꯏꯒꯦꯅ ꯑꯍꯥꯟꯕꯗ ꯑꯗꯨꯃꯥꯏꯅ ꯄꯥꯏꯔꯝꯕꯅꯦ ꯑꯗꯨꯗꯒꯤꯗꯤ ꯑꯃꯨꯛ ꯀꯩꯅꯣꯗꯣ ꯆꯥꯔ ꯆꯤꯡꯁꯤꯟꯐꯝꯗꯨꯅ ꯌꯥꯔꯦ
ꯌꯥꯔꯦ ꯑꯗꯨꯒ ꯑꯃꯣꯛ ꯍꯧꯖꯤꯛ ꯋꯥ ꯉꯥꯡꯕꯗ ꯈꯣꯛ ꯈ꯭ꯔꯣꯛ ꯈꯣꯔꯣꯛ ꯈꯣꯠꯂꯦ ꯍꯥꯏꯕꯗꯣ ꯑꯗꯨꯃꯥꯏꯅ ꯑꯃꯨꯛ ꯈꯣꯂꯛꯑꯦ ꯑꯗꯩꯗꯤ ꯑꯃꯨꯛ ꯑꯗꯨꯒꯤ ꯋꯥ ꯉꯥꯡꯕꯒꯤꯗꯣ ꯁꯦꯝꯍꯜꯂꯨꯒꯦꯅ ꯆꯠꯄꯗ ꯑꯃꯨꯛ ꯁꯨꯡꯌꯥ ꯌꯥꯒꯤꯗ꯭ꯔꯦ ꯍꯧꯖꯤꯛ ꯃꯃꯜ ꯂꯩꯈꯤꯕꯗꯤ ꯑꯅꯧꯕ ꯑꯗꯨꯃꯥꯏꯅ ꯂꯩꯔꯦ ꯇꯧꯔꯤꯁꯦ ꯑꯣ ꯑꯩꯒꯤꯁꯨ ꯑꯩꯗꯣ ꯍꯣꯏ ꯀꯨꯏꯃꯟꯈ꯭ꯔꯦꯕ ꯐꯣꯟꯁꯦ ꯑꯗꯨꯝ ꯌꯥꯗ ꯌꯥꯗꯅ ꯄꯥꯏꯔꯛꯏꯁꯦ ꯑꯗꯣ ꯍꯟꯗꯛꯇꯤ ꯑꯩꯁꯨ ꯄꯩꯁꯥꯗꯣ ꯇꯞꯅ ꯇꯞꯅ ꯇꯨꯡꯖꯤꯜꯂꯒ ꯑꯃ ꯂꯩꯕ ꯉꯝꯅꯕ ꯍꯣꯠꯅꯒꯦꯅ ꯌꯥꯝ ꯀꯟꯅ ꯍꯣꯠꯅꯔꯤ ꯑꯩ ꯊꯋꯥꯏ ꯌꯥꯝ ꯅꯨꯡꯉꯥꯏꯇꯦꯕ ꯐꯣꯟ ꯌꯥꯈꯤꯗꯕꯁꯦ ꯑꯇꯩ ꯍꯧꯖꯤꯛꯇꯤ ꯀ꯭ꯂꯥꯁꯀꯤꯁꯨ ꯀꯩꯒꯤꯁꯨ ꯐꯣꯟꯗꯣ ꯁꯤꯖꯤꯟꯅꯗꯕꯗꯣ ꯑꯃꯨꯛ ꯌꯥꯔꯛꯇ꯭ꯔꯕꯅꯤꯅ ꯑꯃꯒꯤ ꯁꯣ ꯑꯃꯒꯤꯁꯨ ꯂꯣꯏ ꯇꯧꯁꯜꯂꯕꯗꯣ ꯑꯗꯨꯏꯗꯨꯒꯤ ꯅꯨꯡꯉꯥꯏꯇ꯭ꯔꯦ ꯑꯗꯣ ꯈꯪꯗꯦ ꯈꯔ ꯈꯔ ꯌꯦꯡꯉꯒ ꯁꯦꯝꯃ ꯁꯦꯝꯃ ꯄꯥꯏ ꯌꯥꯕꯈꯩ ꯄꯥꯏꯔꯒꯦ ꯑꯗꯨꯏꯗꯨꯒ ꯌꯥꯗ꯭ꯔꯒꯗꯤ ꯂꯩꯔꯒꯦꯅ ꯈꯜꯂꯤ ꯇꯧꯔꯤꯁꯤ
ꯅꯪꯅ ꯐꯣꯟ ꯂꯩꯗꯣꯏꯗꯨ ꯑꯣꯏꯅ ꯌꯥꯔꯗꯤ ꯑꯩꯗꯤ ꯁꯦꯝꯃꯒ ꯄꯥꯏꯌꯣ ꯁꯤꯗꯅꯦ ꯂꯩꯔꯤꯁꯦ ꯍꯥꯏꯗꯤ ꯍꯧꯖꯤꯛꯇꯣ ꯐꯣꯟ ꯑꯃ ꯂꯩꯕ ꯍꯥꯏꯁꯦ ꯍꯥꯏꯁꯦ ꯑꯩꯈꯣꯏ ꯑꯗꯨꯝ ꯍꯥꯏꯗꯤ ꯑꯩꯈꯣꯏ ꯁꯥꯇ꯭ꯔ ꯑꯩꯈꯣꯏꯗꯗꯤ ꯐꯣꯟꯁꯤ ꯌꯥꯝꯅꯕꯨꯗꯤ ꯃꯔꯨ ꯑꯣꯏ ꯌꯥꯝꯗ
ꯌꯥꯝ ꯗꯔꯀꯥꯔ ꯑꯣꯏꯕꯗꯨꯕꯨꯗꯤ ꯑꯣꯏ ꯑꯗꯣ ꯑꯃꯨꯛ ꯑꯅꯧꯕ ꯂꯩ ꯍꯥꯏꯁꯤꯦ ꯌꯨꯝꯗꯒꯤ ꯄꯩꯁꯥ ꯑꯃꯨꯛ ꯄꯨꯔꯥ ꯍꯪꯉꯗꯤ ꯑꯃꯨꯛ ꯅꯨꯡꯉꯥꯏꯇꯦꯗꯅ ꯑꯃꯨꯛꯁꯨ ꯑꯗꯨꯏꯗꯒꯤ ꯂꯩꯔꯗꯤ ꯍꯥꯟꯅ ꯄꯥꯏꯕꯗꯨꯗꯒꯤ ꯈꯔ ꯑꯐꯕ ꯑꯃꯁꯨ ꯄꯥꯏꯅꯤꯡꯅꯤ ꯇꯧꯔꯤꯁꯦ
ꯑꯗꯨꯕꯨ ꯍꯧꯖꯤꯛꯇꯤ ꯀꯦꯃꯦꯔꯥ
ꯀꯦꯃꯦꯔꯥ ꯀꯔꯤ ꯀꯔꯤꯁꯤꯁꯨ ꯑꯁꯦꯡꯕ ꯄꯥꯝꯕꯅꯤꯅ ꯃꯌꯥꯝꯁꯤ ꯀꯦꯃꯦꯔꯥ ꯐꯖ ꯐꯖꯕꯁꯨ ꯄꯥꯝꯕꯅꯤꯅ ꯑꯗꯨ ꯃꯌꯥꯝꯅ ꯂꯩꯅꯔꯤꯕ ꯃꯃꯜ ꯌꯥꯝꯕꯁꯨ ꯑꯃꯨꯛ ꯄꯥꯝꯃꯛꯀꯅꯤ ꯑꯗꯨ ꯏꯁꯥꯗ ꯑꯃꯨꯛ ꯄꯩꯁꯥꯗꯨ ꯂꯩꯇ ꯇꯥꯔꯒꯗꯤ ꯅꯨꯡꯉꯥꯏꯔꯣꯏ ꯑꯗꯨꯗꯨꯅ ꯑꯗꯨꯝ
ꯑꯔꯤꯕ ꯐꯣꯟꯗꯨ ꯐꯖꯅ
ꯐꯖꯅ ꯑꯩꯅ ꯆꯦꯛꯁꯤꯟꯅ ꯄꯥꯏꯁꯤꯟꯕꯤꯕꯅ ꯐꯔꯦ ꯑꯗꯨ ꯅꯪ ꯂꯩꯔꯗꯤ ꯅꯪ ꯏꯁꯀꯣꯂꯔꯁꯤꯞ ꯐꯪꯉꯀꯥꯟ ꯂꯩꯗꯣꯏꯔꯥ ꯅꯠꯇ꯭ꯔꯀꯥꯟꯗ ꯅꯪ ꯌꯨꯝꯗꯒꯤ ꯍꯥꯏꯔ ꯂꯩꯗꯣꯏꯔꯥ ꯅꯠꯇ꯭ꯔꯒꯅ ꯅꯪꯒꯤ ꯇꯨꯡꯁꯤꯟꯖꯕ ꯄꯩꯁꯥꯒ ꯂꯩꯔꯕꯤ ꯅꯪ ꯐꯣꯟ ꯂꯩꯅꯤ ꯍꯥꯏꯁꯤꯕꯣ ꯑꯩꯁꯦ ꯏꯁꯀꯣꯂꯥꯔꯁꯤꯞ ꯐꯪꯉꯀꯥꯟꯗ ꯂꯩꯒꯦ ꯇꯧꯕꯅꯦ ꯑꯗꯣ ꯃꯃꯥꯡ ꯑꯩꯅ ꯏꯁꯀꯣꯂꯔꯁꯤꯞ ꯐꯪꯕꯒꯤ ꯄꯩꯁꯥ ꯇꯨꯡꯁꯤꯟꯕ ꯈꯔꯗꯤ ꯂꯩꯕ ꯑꯗꯨꯏꯗꯨꯒ ꯇꯧꯔꯒ ꯑꯩꯅ ꯉꯝꯕ ꯆꯥꯡꯗ ꯂꯩꯕ ꯑꯃ ꯂꯩꯁꯤꯔꯅꯗꯤ ꯈꯜꯂꯤ ꯑꯗꯨ ꯈꯪꯗꯦꯗ ꯑꯩꯁꯨ ꯍꯥꯏꯗꯤ ꯑꯗꯨꯝ ꯌꯥꯔꯤꯈꯩꯗꯤ ꯑꯗꯨꯝ ꯁꯦꯝꯃꯒꯕꯨꯗꯤ ꯄꯥꯏꯔꯤꯅꯤ ꯄꯩꯁꯥꯗꯣ ꯌꯨꯝꯗꯒꯤ ꯃꯌꯥꯝ ꯄꯨꯂꯞ ꯍꯥꯏꯕꯗꯨꯁꯨ ꯅꯨꯡꯉꯥꯏꯇꯕ ꯑꯗꯨꯗꯨꯅ ꯑꯥ ꯌꯦꯡꯉꯅꯤ ꯍꯌꯦꯡ ꯀꯃꯥꯏꯅ ꯇꯧꯗꯣꯏꯅꯣ ꯌꯥꯝ ꯅꯨꯡꯉꯥꯏꯔꯛꯇ꯭ꯔꯒꯗꯤ ꯍꯥꯏꯕꯅꯤꯗ ꯑꯗꯣꯅꯨꯡꯉꯥꯏ ꯑꯗꯨꯝ ꯁꯦꯝ ꯁꯦꯝꯃꯒ ꯌꯥꯗꯧꯕ ꯑꯣꯏꯔꯒꯗꯤ ꯄꯥꯏꯕꯨꯗꯤ ꯑꯗꯨꯝ ꯄꯥꯏꯔꯤꯅꯦ
ꯍꯣꯏ ꯑꯗꯨꯕꯨꯗꯤ ꯅꯪꯒꯤ ꯄꯩꯁꯥ ꯈꯔ ꯂꯩꯖꯔꯕꯗꯤ ꯌꯥꯏ ꯑꯗꯨꯝ ꯑꯗꯨꯒꯒꯅ ꯅꯪꯗ ꯈꯔ ꯈꯔ ꯆꯠꯂꯤꯉꯩꯗ ꯀꯣꯛ ꯁꯦꯀꯦꯟ ꯍꯦꯟꯗ ꯑꯣꯏꯅ ꯀꯣꯛ ꯌꯣꯟꯒꯤ ꯌꯣꯟꯊꯣꯛꯎꯗꯅ ꯀꯅꯥꯅꯣ ꯑꯝꯗ ꯂꯨꯄꯥ ꯆꯥꯝꯃꯉꯥꯗ ꯑꯣꯏꯔꯁꯨ ꯂꯨꯄꯥ ꯂꯤꯁꯤꯡ ꯑ ꯑꯃꯗ ꯑꯣꯏꯔꯁꯨ ꯅꯪ ꯐꯣꯟꯗꯨꯗꯤ ꯂꯨꯄꯥ ꯆꯥꯝꯉꯥ ꯂꯨꯄꯥ ꯂꯤ ꯌꯥꯝ ꯃ ꯁꯤ
ꯌꯣꯟꯕ ꯁꯤꯠꯄꯗ ꯍꯦꯟꯗꯣꯛꯄꯩ ꯃꯑꯣꯡꯗ ꯇꯣꯡꯗꯔꯦꯗ ꯅꯣꯏꯅ ꯆꯍꯤꯗ ꯑꯗꯨ ꯄꯥꯏꯔꯛ ꯑꯣꯏꯔꯝꯅꯤꯅ ꯑꯗꯨꯗꯤ ꯅꯣꯏ ꯍꯣꯏ ꯑꯗꯨꯗ ꯍꯣꯏ ꯁꯦꯝꯕꯗꯁꯨ ꯃꯃꯟꯗꯣ ꯃꯌꯥꯝ ꯃꯌꯥꯝ ꯑꯃ ꯆꯪꯉꯕꯅꯦꯕ ꯑꯗꯨꯝ ꯀꯩꯅꯣ ꯇꯧꯕꯒꯤ ꯌꯥꯗ꯭ꯔꯕꯅꯤꯅ ꯑꯗꯣ ꯈꯪꯗꯦ ꯑꯗꯨꯃꯥꯏꯅ ꯇꯧꯕ꯭ꯔꯥ ꯌꯦꯡꯉꯒꯦ ꯃꯑꯣꯡ ꯈꯔ ꯁꯨꯝ ꯈꯜꯂꯒ ꯁꯥꯔꯅ ꯀꯃꯥꯏꯅ ꯇꯧꯔꯛꯇꯣꯏꯅꯣ ꯈꯪꯗꯦ ꯆꯥꯛꯇꯤ ꯆꯥꯔꯕꯣ ꯑꯩ ꯆꯥꯛꯁꯤ ꯆꯥꯗ꯭ꯔꯤꯌꯦ ꯑꯩꯁꯦ ꯑꯩ ꯏꯔꯨꯖꯕꯅꯦ ꯁꯃꯟꯕꯒꯤ ꯉꯁꯥ ꯑꯌꯨꯛꯁꯨ ꯏꯔꯨꯖꯗ꯭ꯔꯦꯕꯀꯣ ꯉꯄꯥꯅ ꯑꯩ ꯉꯁꯤꯗꯤ ꯁꯨꯇꯤ ꯑꯣꯏꯕꯅꯤꯅ ꯑꯩꯁꯦ ꯑꯩꯒꯤ ꯃꯣꯄꯥꯛꯄꯤꯗꯛ ꯑꯗꯒꯤ ꯑꯩꯒꯤ ꯐꯤꯔꯣꯟ ꯑꯃꯣꯠꯄ ꯂꯩꯕꯁꯤꯡꯗꯨꯁꯨ ꯄꯨꯂꯞ ꯁꯨꯗꯣꯛꯄ
ꯑꯗꯨꯗꯨ ꯂꯣꯏꯔꯒ ꯑꯃꯨꯛ ꯂꯝꯁꯤ ꯐꯖꯅ ꯇꯩꯊꯣꯛꯑꯦ ꯑꯩꯒꯤ ꯀꯥꯁꯦ ꯑꯗꯣ ꯏꯔꯨꯖꯊꯣꯛꯑꯦ ꯑꯗꯨꯒ ꯑꯗꯨꯒ ꯆꯥꯛ ꯆꯥꯕꯅꯤ ꯉꯁꯤꯗꯤ ꯑꯌꯨꯛꯇꯨ ꯆꯥꯛꯆꯥꯕꯗ ꯈꯔ ꯊꯦꯡꯈ꯭ꯔꯦ ꯑꯗꯨ ꯅꯨꯃꯤꯗꯥꯡꯁꯤꯁꯨ ꯍꯧꯖꯤꯛꯁꯨ ꯑꯃꯨꯛ ꯑꯩꯁꯦ ꯃꯄꯥꯟ ꯊꯣꯛꯎꯕ ꯏꯟꯖꯥꯡ ꯅꯥꯄꯤ ꯂꯩꯇꯦꯅ
ꯑꯗꯣ ꯍꯜꯂꯛꯀꯥꯟꯗ ꯑꯃꯨꯛ ꯏꯁꯥꯥꯁꯞ ꯅꯞꯇꯅ ꯏꯁꯥꯁꯤ ꯑꯩꯈꯣꯏ ꯍꯨꯃꯥꯡꯅ ꯄꯨꯁꯧ ꯁꯧꯗꯅ ꯑꯗꯨꯗꯨꯗꯒꯤ ꯑꯃꯨꯛ ꯏꯔꯨꯖꯔꯨꯕꯅꯦ ꯑꯗꯨ ꯏꯔꯨꯗ ꯂꯣꯏꯔ ꯐꯝꯕꯗ ꯉꯥꯏꯔꯤ ꯆꯥꯛ ꯆꯥꯗ꯭ꯔꯤ ꯅꯪꯗꯤ ꯆꯥꯛ ꯏꯁꯤꯡ ꯆꯥꯔꯕ꯭ꯔꯣ ꯑꯩꯖꯨ ꯆꯥꯛ ꯆꯥꯗ꯭ꯔꯤꯌꯦ ꯑꯗꯨꯨ ꯉꯁꯤꯗꯣ ꯁꯟꯗꯦ ꯑꯣꯏꯕ ꯑꯗꯨꯗꯨꯒꯤ ꯁꯥ ꯏꯔꯨꯗꯣ ꯖꯊꯣꯛꯑꯦ ꯑꯗꯨꯒ ꯑꯩꯁꯨ ꯐꯤꯔꯣꯟ ꯃꯌꯥꯝ ꯑꯃ ꯁꯨꯗꯣꯛ ꯆꯥꯝꯊꯣꯛ ꯇꯧꯔꯦ ꯑꯗꯨꯗꯨꯒ ꯑꯩꯈꯣꯏꯗꯣ ꯅꯣꯡ ꯇꯥꯏꯌꯦꯕ ꯅꯣꯡꯁꯨ ꯑꯗꯒꯤ ꯑꯩꯈꯣꯏꯒꯤ ꯀꯥꯗꯣ ꯏꯁꯤꯡ ꯈꯔ ꯆꯪꯕ ꯑꯗꯨ ꯁꯦꯠꯇꯣꯛ ꯁꯦꯠꯇꯣꯛ ꯃꯌꯥꯝ ꯇꯧꯔꯨꯔꯦ ꯑꯗꯨ ꯉꯁꯤꯗꯤ ꯀꯩꯅꯣꯁꯨ ꯅꯣꯡꯁꯨ ꯇꯥꯔꯤ ꯇꯥꯔꯤ ꯇꯧꯕꯅꯤꯅ ꯑꯍꯥꯎꯕ ꯃꯆꯥꯥꯁꯦꯅ ꯑꯩꯈꯣꯏꯗꯣ ꯏꯟꯖꯥꯡ ꯅꯥꯄꯤ ꯂꯩꯕ ꯊꯣꯛꯎꯏꯌꯦ ꯑꯗꯨꯗꯨꯒ ꯏꯟꯖꯥꯡ ꯑꯩꯒ ꯂꯩꯃꯤꯟꯅꯕ ꯏꯃꯥꯟꯅꯕꯤꯗꯣ ꯃꯥꯅ ꯊꯣꯡꯉꯤ ꯑꯦꯟꯁꯥꯡ ꯁꯤ ꯈꯔ ꯍꯥꯎꯕ ꯑꯃ ꯆꯥꯔꯁꯦꯅ ꯆꯥꯛꯥ ꯆꯥꯗꯅꯉꯥꯏ ꯍꯥꯎꯗꯣꯔꯑꯦꯅꯦ ꯅꯣꯏꯗꯤ ꯑꯗꯨꯗꯤ ꯑꯗꯨꯗꯤ ꯑꯩꯈꯣꯏꯒꯤ ꯀꯩꯅꯣꯁꯤꯁꯨ ꯑꯩꯈꯣꯏ ꯍꯋꯥ ꯅꯨꯡꯁꯤꯠꯇꯨꯁꯨ ꯏꯪꯉꯝꯅꯤꯅ ꯅꯨꯡꯉꯥꯏꯔꯝꯃꯅꯤ ꯑꯍꯥꯎꯕ ꯆꯥꯕꯒꯤ ꯃꯊꯛꯇ ꯍꯋꯥ ꯅꯨꯡꯁꯤꯠꯇꯨꯁꯨ ꯑꯏꯪꯂꯥꯎꯗ ꯆꯥꯕꯅ ꯍꯦꯟꯅ ꯅꯨꯡꯉꯥꯏꯕꯅꯤ ꯅꯣꯡꯒꯨꯝꯕ ꯆꯥꯕ ꯅꯣꯡꯒꯨꯝꯕ
ꯍꯥꯏꯗꯤ ꯅꯣꯡꯒꯨꯝ ꯆꯥꯕ ꯍꯥꯏꯁꯤ ꯁꯣꯏꯔꯦ ꯅꯣꯡꯒꯨꯝꯕ ꯆꯨꯕ ꯅꯨꯃꯤꯠꯇꯅ ꯍꯦꯟꯅ ꯑꯍꯥꯎꯕ ꯆꯥꯕꯁꯤ ꯍꯦꯟꯅ ꯍꯥꯎꯋꯤꯗꯅ ꯑꯗꯨ ꯅꯣꯏ ꯆꯞ ꯆꯥꯔꯦ ꯅꯣꯏ ꯑꯩꯈꯣꯏ ꯂꯩꯔꯤꯕ ꯋꯦꯗꯔꯗꯨꯒ ꯅꯣꯡꯒ ꯆꯨꯕꯒ ꯑꯍꯥꯎꯕꯒ ꯑꯗꯩ ꯁꯨꯇꯤꯁꯨ ꯑꯣꯏꯔꯦ ꯐꯖꯅ ꯇꯥ ꯌꯥꯔꯦꯅꯦ
ꯌꯥꯔꯦꯅꯦ ꯅꯣꯏ ꯎꯝ ꯅꯣꯏ ꯑꯍꯥꯎꯕꯁꯤꯗꯤ ꯃꯈꯣꯡ ꯃꯔꯤ ꯄꯥꯟꯕꯔꯣ ꯅꯠꯇ꯭ꯔꯥ ꯃꯈꯣꯡ ꯑꯅꯤ ꯄꯥꯟꯕꯔꯣ ꯉ ꯁꯤꯗꯤ ꯃꯔꯤ ꯄꯥꯟꯕ ꯑꯣꯏꯅ ꯇꯧꯁꯜꯂꯦ ꯈꯔ ꯍꯥꯎꯕ ꯑꯃ ꯆꯥꯔꯁꯤꯅ ꯆꯥꯗꯕ ꯌꯥꯝ ꯀꯨꯏꯔꯕ ꯑꯗꯨ ꯑꯩꯗꯣ ꯍꯥꯟꯅ ꯏꯊꯟꯇ ꯂꯩꯔꯝꯕ ꯑꯗꯨꯒꯤ ꯑꯗꯨꯝ ꯆꯥꯐꯝ ꯊ ꯈꯔ ꯒ꯭ꯌꯥꯃꯦꯟ ꯇꯥꯔꯝꯗꯕ ꯑꯗꯣ ꯏꯃꯥꯟꯅꯕꯤ ꯑꯃ ꯂꯥꯛꯑꯕꯅꯤꯅ ꯑꯍꯥꯎꯍꯥꯎꯕ ꯈꯔ ꯆꯥꯔꯁꯦꯅ ꯃꯥꯁꯦ ꯊꯣꯡ ꯊꯥꯛꯄꯗꯣ ꯌꯥꯝ ꯍꯩꯌꯦꯦ ꯑꯗꯨꯗꯨꯒꯤ ꯏꯕꯥꯅꯤ ꯊꯣꯡꯃꯤꯟꯅꯔꯒ ꯑꯍꯥꯎꯕꯗꯨ ꯇꯥꯁꯦꯅ ꯇꯧꯔꯤ ꯆꯦ ꯍꯣꯏꯗꯤ ꯀꯩ ꯊꯣꯡꯗꯣꯏꯅꯣ ꯑꯗꯨꯗꯤ ꯍꯣꯏ ꯑꯩꯗꯤ ꯑꯆꯝꯕ ꯆꯥꯔꯅꯤꯗ ꯑꯗꯨꯗꯤ ꯑꯩ ꯆꯥꯛ ꯏꯁꯤꯡ ꯂꯣꯏꯁꯤꯟꯂꯨꯒꯦꯀꯣ ꯊꯝꯃꯕꯒꯦꯀꯣ ꯑꯗꯨꯗꯤ ꯊꯝꯃꯒꯦ